ꯇꯥꯔꯕꯣꯛ ꯑꯣ ꯀ ꯅꯪ ꯆꯥꯔꯒꯦ ꯉꯁꯤꯒꯤ
ꯁꯤꯒꯤ ꯑꯩꯈꯣꯏ ꯃꯥꯏꯔꯦꯟ ꯊꯣꯡꯅꯤ
ꯑꯣ ꯑꯣꯄꯗꯤ ꯀꯩ ꯀꯦ ꯇꯧꯔꯦ ꯇꯒꯦ
ꯊꯣꯡꯕꯅꯦ ꯑꯗꯒꯤ ꯉꯁꯥꯏꯒꯤꯗ ꯀꯩ ꯀꯩꯅꯣꯕꯨ ꯀꯥꯎꯕ ꯀꯥꯎꯁꯜꯂꯛꯑꯦ ꯑꯗ ꯑꯣ ꯄꯥꯐꯣꯔꯅꯦ ꯑꯗꯒꯤ ꯏꯔꯣꯝꯕꯣꯏ ꯀꯩ ꯇꯧꯕ ꯑꯃꯒ
ꯇꯥꯕ꯭ꯔꯣ ꯑꯩꯈꯣꯏꯁꯦ ꯅꯣꯡꯦꯛ ꯍꯦꯠꯇꯦ ꯉꯁꯥꯏ ꯅꯣꯡꯉꯥꯟꯗꯩ ꯅꯣꯡ ꯇꯥꯕꯁꯨꯐ ꯇꯥꯔꯤꯃꯦ
ꯉꯁꯥꯏ ꯃꯔꯛ ꯈꯔ ꯇꯥꯔꯝꯃꯦ ꯑꯗꯨꯒ ꯀꯨꯏꯔꯤꯗ ꯍꯥꯡꯈꯤꯕ
ꯅꯨꯡꯉꯥꯏꯁꯦ ꯌꯥꯝ ꯀꯟꯅ ꯇꯥꯕꯅꯦ ꯑ ꯈꯤꯇꯪ ꯈꯤꯇꯪ ꯇꯥꯕ ꯅꯠꯇꯦꯕ ꯌꯥꯝ ꯀꯟꯅ ꯀꯟꯅ ꯇꯥꯕ ꯑꯗꯨꯃꯥꯏꯅ ꯇꯥꯏꯌꯦ
ꯎꯝ ꯈꯤꯇꯪꯈꯛ ꯇꯥꯔꯝꯃ ꯑꯗꯨꯝ ꯇꯣꯛꯈ꯭ꯔꯦ ꯀꯥꯟꯗꯤ ꯀꯜꯂꯒꯅꯦ ꯀꯨꯏꯗꯕꯤꯗꯣ ꯃꯤꯅꯤꯠ ꯃꯉꯥ ꯇꯔꯥ ꯇꯥꯔꯝꯕ ꯇꯣꯛꯈꯤꯕ ꯑꯗꯨꯃꯥꯏꯅ ꯇꯧꯔꯤꯕ ꯑꯗꯨꯒꯤ ꯏꯁꯤꯡꯅ ꯂꯣꯏꯅꯃꯛ ꯉꯁꯥꯏꯒꯤ ꯃꯈꯣꯡ ꯍꯥꯏꯩꯐꯝꯗ ꯏꯁꯤꯡꯅ ꯂꯣꯏ ꯊꯨꯝꯖꯤꯟꯈꯤꯗꯅ
ꯇꯨꯂꯨ ꯇꯧꯔꯒ ꯆꯤꯡꯊꯣꯛ ꯄ ꯇꯣ ꯄꯠꯇ ꯉꯒꯥꯔꯤ ꯍꯧꯖꯤꯇ ꯍꯥꯏꯗ꯭ꯔꯕꯥ
ꯑꯩꯅ ꯍꯥꯟꯅ ꯌꯥꯎꯔꯨꯕ ꯃꯕꯨꯨꯗꯣ ꯑꯗꯨꯗꯨꯒꯤ ꯂꯥꯏꯌꯦꯡꯕꯒꯤ ꯇꯧꯕꯀꯣ ꯑ ꯑꯩꯈꯣꯏ ꯃꯉꯥ ꯆꯠꯂꯦ ꯃꯣꯏꯗ ꯃꯕꯥꯅꯤ ꯑꯃ ꯂꯩꯔꯦ ꯑꯗꯒꯤ ꯑꯩ ꯁꯤ ꯏꯃꯥꯟꯅ ꯑꯕꯤ ꯑꯃ ꯂꯩꯕꯗꯣ ꯑꯗꯨꯗꯨ ꯆꯠꯂꯗꯒꯤ ꯃꯥꯟꯅ ꯃꯌꯥꯝ ꯂꯥꯞꯄꯦ ꯃꯥ ꯂꯥꯛꯄꯗꯤ ꯁꯨꯒꯨꯅꯨ ꯁꯦꯔꯧ ꯍꯦꯜꯂꯒ ꯑꯃ ꯂꯩꯕꯅꯦꯕꯀꯣ ꯆꯥꯄꯤ ꯀꯥꯔꯣꯡꯅ ꯑꯗꯩ ꯂꯥꯛꯄꯅꯦ ꯃꯥꯗꯣ ꯑꯗꯨꯨꯃꯥꯏꯅ ꯇꯧꯔꯒ ꯑꯩꯈꯣꯏ ꯃꯉꯥ ꯆꯠꯂꯦ ꯃꯉꯥ ꯆꯠꯄꯁꯤꯅ ꯍꯦꯛ ꯌꯧꯈꯤꯕꯒ ꯃꯣꯏꯗ ꯑꯆꯥ ꯑꯊꯛꯇꯤ ꯐꯖꯅ ꯁꯦꯝꯃꯠ ꯁꯤꯜꯂꯝꯃꯦꯕꯀꯣ ꯂꯐꯣꯏ ꯑꯆꯧꯕꯗꯣ ꯊꯥꯏꯅꯒꯤ ꯑꯩꯈꯣꯏ ꯍꯩꯖꯥꯎꯗ ꯇꯧꯔꯝꯃꯦ ꯑꯗꯒꯤ ꯁꯦꯝ ꯌꯦꯔꯨꯝ ꯈꯨꯠꯇꯅ ꯇꯧꯔꯝꯃꯦ ꯑꯗꯒꯤ ꯇꯟ ꯀꯩꯀꯩ ꯇꯧꯔꯝꯃꯦꯕꯀꯣ ꯍꯦꯛ ꯍꯧꯔꯒ ꯕ꯭ꯔꯦꯛꯐꯥꯁ ꯍꯥꯟꯅ ꯆꯥꯔꯁꯦꯅ ꯍꯥꯏꯅꯦ ꯑꯩꯈꯣꯏꯗ ꯆꯥꯔꯦ ꯕ꯭ꯔꯦꯛꯐꯥꯁꯇꯨꯀꯣ ꯐꯖꯅ ꯆꯥꯔ ꯆꯠꯂꯦꯦ ꯑꯗꯒꯤꯗꯤ ꯒꯥꯔꯤꯗꯣ ꯑꯩꯈꯣꯏ ꯃꯆꯥ ꯑꯇꯣꯞ ꯆꯠꯄꯗꯣ ꯅꯣꯡ ꯇꯥꯗꯧꯕ ꯃꯥꯜꯂꯦꯅ ꯑꯗꯨꯝ ꯑꯆꯧꯕ ꯇꯧꯔꯒ ꯄꯨꯂꯞ ꯆꯠꯃꯤꯟꯅꯔꯁꯤꯅ ꯒꯥꯔꯤ ꯑꯆꯧꯕꯗꯨ ꯇꯧꯔꯒ ꯃꯊꯥꯡ ꯑꯅꯤꯒ ꯇꯧꯔꯒ ꯈꯣꯗꯒ ꯆꯠꯃꯤꯟꯅꯔꯦ ꯑꯗꯨꯗꯨꯒ ꯌꯧꯔꯦ ꯄꯨꯡ ꯃꯥꯄꯟ ꯃꯥꯄꯟ ꯃꯈꯥꯏ ꯁ꯭ꯋꯥꯏꯗꯒꯤ ꯄꯤꯁꯟ ꯌꯦꯡꯕ ꯃ ꯌꯦꯡꯕ ꯑ ꯌꯦꯡꯕꯁꯤꯅ ꯆꯥꯝꯃꯒ ꯈꯪꯗ ꯈꯔ ꯍꯦꯜꯂꯝꯗꯧ ꯃꯥꯜꯂꯦ ꯆꯥꯝꯃ ꯈꯔ ꯍꯦꯜꯂꯦ ꯍꯥꯏ ꯍꯤꯗꯥꯛ ꯂꯥꯡꯊꯛ ꯀꯩꯀꯩꯁꯨ ꯑꯗꯨ ꯄꯤꯌꯅ ꯍꯥꯏꯗꯤ ꯑꯗꯨꯝ ꯑꯗꯒꯤ ꯑꯗꯨꯝ ꯁꯠꯄ ꯈꯣꯠꯄ ꯑꯗꯨꯗꯒꯤ ꯃꯦꯟꯕ ꯈꯣꯠꯄꯁꯨ ꯇꯧꯕꯅꯤꯀꯣ ꯃꯤ ꯑꯗꯨ ꯌꯥꯝ ꯂꯥꯛꯑꯦꯕ ꯑꯗꯨꯗꯨꯒ ꯃꯣꯏꯁꯨ ꯃꯁꯥ ꯑꯗꯨꯝ ꯍꯔꯥꯎꯖꯕꯗꯣ ꯍꯥꯏꯕꯗꯤ ꯍꯥꯟꯅ ꯂꯥꯛꯑꯝꯕ ꯃꯈꯩꯁꯤꯅ ꯁꯨꯝ ꯌꯦꯡꯗꯪ ꯌꯦꯡꯉꯝꯃꯒ ꯑꯗꯨ ꯇꯧꯗꯣꯏꯅꯤ ꯑꯗꯥ ꯇꯧꯗꯣꯏꯅꯤ ꯍꯥꯏꯔꯝꯃꯒ ꯂꯥꯏꯌꯦꯡꯅꯕ ꯑꯃꯇ ꯊꯔꯝꯗꯕꯤ ꯇꯧꯕ ꯑꯣꯏꯕꯒꯤꯀꯣ ꯑꯩꯈꯣꯏ ꯂꯥꯛꯄꯗꯣ ꯌꯥꯝ ꯍꯔꯥꯎꯔꯝꯃꯦ ꯃꯣꯏꯅ ꯌꯥꯝ ꯅꯨꯡꯉꯥꯏꯔꯦ ꯈꯣꯠꯂꯦ ꯁꯨꯃꯥꯏꯅ ꯇꯧꯕꯕꯁꯦ ꯃꯊꯪꯗꯁꯨ ꯁꯤꯗꯒꯤ ꯍꯦꯟꯅ ꯃꯌꯥꯝ ꯃꯌꯥꯝ ꯇꯧꯕ ꯉꯝꯕ ꯑꯣꯏꯌꯨ ꯈꯣꯠꯂꯨ ꯇꯧꯔꯒ ꯑꯩꯈꯣꯏꯁꯦꯣꯏꯣꯏꯂ ꯂꯣꯏꯁꯤꯟꯕꯁꯦ ꯑꯁꯦꯡꯕꯒꯤꯗꯤ ꯄꯨꯡ ꯑꯃ ꯃꯈꯥꯏ ꯁ꯭ꯋꯥꯏ ꯂꯣꯏꯔꯦꯗꯅꯦꯕ ꯑ ꯑꯉꯥꯡ ꯑꯃ ꯁ꯭ꯀꯨꯜꯗ ꯍꯥꯏꯅꯔꯛꯄꯒꯤ ꯃꯇꯦꯛ ꯃꯇꯦꯛ ꯍꯥꯏꯗꯤ ꯌꯥꯝꯗꯤ ꯌꯥꯝꯗꯕꯤꯗꯀꯣꯗꯁꯤꯜꯂꯒ ꯂꯥꯛꯑꯦ ꯑꯅꯤ ꯑꯍꯨꯝꯃꯨꯛ ꯑꯅꯤ ꯑꯍꯨꯝꯗ ꯅꯠꯇꯦꯗ ꯃꯔꯤ ꯃꯉꯥ ꯑꯣꯏꯕ ꯃꯥꯜꯂꯦ ꯑꯩꯈꯣꯏꯅ ꯑꯩꯈꯣꯏ ꯃꯔꯤ ꯃꯉꯥꯗ ꯁꯨꯝ ꯌꯦꯟꯊꯣꯛꯅꯅ ꯇꯧꯈꯤꯕꯒꯤ ꯐꯅꯤꯗꯪ ꯑꯣꯏꯕ ꯑꯗꯨꯗ ꯇꯧꯔꯒ ꯂꯥꯛꯑꯦ
ꯑꯗꯦ ꯊꯔ ꯇꯥꯏ ꯀꯩꯅꯩꯅꯣ ꯅꯪ ꯋꯥꯏ ꯇꯥꯏ
ꯑꯗꯨ ꯍꯜꯂꯛꯑꯒ ꯑꯃꯨꯛ ꯆꯥꯛꯁꯤꯡ ꯐꯖꯅ ꯁꯤꯜꯂꯝꯃꯦ ꯃꯣꯏ ꯈꯨꯟꯒꯤ ꯃꯤ ꯇꯧꯔꯒ ꯆꯥꯛ ꯊꯣꯡꯕꯖꯥꯠꯅꯤ ꯆꯥꯛ ꯌꯦꯟꯁꯥꯡꯁꯤꯅ ꯀꯩꯅꯣ ꯇꯧꯔꯝꯃꯦ ꯑꯣꯛꯀ ꯁꯟꯒ ꯇꯣꯉꯥꯟ ꯇꯣꯉꯥꯟ ꯊꯣꯡꯉꯝꯃꯦ ꯑꯗꯒꯤꯗꯤ ꯆꯝꯐꯨꯠꯇꯣ ꯃꯣꯏ ꯆꯝꯐꯨꯠꯁꯦ ꯌꯥꯝ ꯍꯥꯎꯋꯦꯕ ꯑꯗꯨꯨꯝ ꯈꯤꯇꯪ ꯊꯥꯛꯑꯒ ꯑꯩꯈꯣꯏꯒꯤ ꯈꯥꯃꯦꯟ ꯑꯈꯥꯕꯤ ꯑꯗꯩ ꯈꯥꯃꯦꯟ ꯕꯔꯃꯥꯁꯤꯇꯀꯥꯗꯨꯅꯦ ꯑꯗꯩ ꯀꯣꯕꯤꯅꯦ ꯇꯧꯔꯒ ꯈꯨꯠꯄꯨꯗ ꯌꯥꯝ ꯍꯥꯎꯕ ꯍꯥꯏꯇꯥꯔꯦ ꯑꯗꯩ ꯏꯔꯣꯟꯝꯕꯗꯨꯁꯨ ꯀꯔꯤ ꯍꯥꯞꯄꯅꯣ ꯈꯪꯒꯦ ꯅꯪꯒ ꯌꯥꯝ ꯅꯨꯡꯁꯤꯔꯒ ꯑꯃ ꯑꯗꯨꯃꯥꯏꯅ ꯌꯥꯝ ꯍꯥꯎꯋꯦꯕꯀꯣ ꯑꯗꯨꯃꯥꯏꯅ ꯇꯧꯔ ꯐꯖꯅ ꯆꯥꯔꯦ ꯆꯥꯔ ꯉꯥꯛꯇꯪ ꯐꯝꯃꯤꯟꯅꯔꯝꯃꯦ ꯑꯗꯨ ꯂꯒ ꯑꯗꯨꯝ ꯏꯑꯦ
ꯑꯋꯥ ꯅꯨꯡꯉꯥꯏꯗꯨꯅꯤ ꯅꯠꯇ꯭ꯔꯥ
ꯃꯥꯅꯦ ꯃꯥꯅꯦ ꯊꯕꯛ ꯆꯠꯄ ꯍꯥꯏꯕꯁꯤꯗꯤ ꯑꯗꯨꯝ ꯈꯔꯁꯨ ꯋꯥꯅꯤ ꯈꯔꯁꯨ ꯅꯨꯡꯉꯥꯏꯅꯤ ꯅꯠꯇ꯭ꯔꯥ
ꯃꯣꯏ ꯈꯨꯟꯖꯥ ꯃꯌꯥꯝꯗꯗꯤ ꯍꯔꯥꯎꯔꯝꯕꯅꯤ ꯑꯗꯨꯃꯥꯏꯅ ꯍꯥꯏꯕꯗꯤ ꯍꯤꯗꯥꯛ ꯂꯥꯡꯊꯛꯀ ꯄꯤꯕꯤꯔꯕꯅꯤꯅꯀꯣ ꯌꯦꯡꯗꯪ ꯌꯦꯡꯕꯒꯤꯗꯤ ꯑꯃꯨꯛ ꯅꯨꯡꯉꯥꯏꯇꯦꯗꯅ ꯍꯤꯗꯥꯛ ꯂꯥꯡꯊꯛꯀ ꯄꯤꯕꯤ ꯍꯥꯏꯕꯗꯨꯗꯤ ꯃꯣꯏꯁꯨ ꯍꯔꯥꯎꯖꯗꯣꯏꯅꯦ ꯍꯥꯏꯕ ꯍꯥꯏꯕꯗꯤ ꯂꯦꯝꯅ ꯐꯪꯉꯛꯀꯗꯣꯏꯅꯤ ꯑꯗꯨꯅ ꯃꯣꯏ ꯄꯨ ꯄꯦꯟ ꯄꯦꯟꯖꯔꯕꯅꯤ
ꯍꯣꯏ ꯍꯤꯗꯥꯛ ꯂꯥꯡꯊꯛꯁꯨ ꯄꯤꯕꯤꯔꯦ ꯑꯗꯩ ꯂꯥꯏꯌꯦꯡ ꯄꯊꯥꯞꯁꯨ ꯑꯗꯨꯝ ꯇꯧꯕ ꯌꯥꯕ ꯃꯌꯥꯝꯁꯨ ꯂꯣꯏ ꯇꯧꯕꯤꯔꯝꯃꯅꯤꯅ ꯃꯣꯏꯗ ꯌꯥꯝ ꯍꯔꯥꯎꯕꯗꯣ ꯑꯗꯨꯃꯥꯏꯅ ꯑꯣꯏꯍꯒꯅꯤ
ꯑꯗꯨꯅꯤ ꯇꯧꯔꯤꯁꯦ ꯑꯩꯈꯣꯏꯁꯨ ꯁ꯭ꯋꯥꯏꯗꯣꯝꯗ ꯁꯤꯠꯂꯛꯑꯗꯤ ꯐꯗꯧꯅꯦ ꯑꯩꯁꯨ ꯌꯥꯗ ꯑꯝꯇ ꯃꯦꯟꯅꯤꯡꯉꯦ ꯇꯧꯔꯤꯁꯦ ꯆꯠꯂꯒ ꯃꯦꯟꯕꯗꯨ ꯇꯜ
ꯌꯥꯝꯁꯤꯜꯂꯛꯀꯅꯤꯗ ꯍꯥꯏꯕꯗꯤ ꯑꯗꯨ ꯑꯌꯥꯝꯕꯅ ꯑꯗꯣꯝꯗ ꯇꯧꯕꯁꯤꯗꯤ ꯑꯃꯨꯛ ꯀꯩꯅꯣ ꯇꯧꯕ ꯉꯥꯛꯇ ꯑꯣꯏꯌꯦꯕ ꯀꯩ ꯍꯥꯏꯅꯤ ꯌꯦꯡꯗꯪ ꯌꯦꯡꯕꯤꯕ ꯑꯗꯨꯃꯥꯏꯅ ꯇꯧꯕꯗꯣ ꯑꯗꯨꯣ ꯉꯥꯛꯇ ꯑꯣꯏꯅ ꯑꯣꯏꯌꯦꯕ ꯅꯣꯡꯁꯤꯁꯨ ꯂꯦꯞꯇꯕ ꯍꯜꯂꯛꯄꯗꯁꯨ ꯌꯦꯡꯅꯤꯩ ꯅꯣꯡ ꯑꯗꯨꯝ ꯇꯥꯔ ꯂꯩꯔꯦ ꯄꯣꯛ ꯍꯜꯂꯛꯄ ꯌꯥꯕꯗꯤ ꯌꯥꯗꯕꯤꯗꯣ ꯌꯦꯡꯉ ꯑꯩꯗꯣ ꯒꯥꯔꯤꯗꯨꯣ ꯂꯩꯇꯕꯅꯤꯅ ꯏꯃꯥꯟꯅꯕꯤꯅ ꯑꯩꯈꯣꯏꯐꯥꯎ ꯂꯥꯛꯑꯒ ꯒꯥꯔꯤ ꯄꯨꯔꯛꯑꯦ ꯅꯨꯄꯥ ꯑꯩꯅ ꯇꯧꯗ ꯇꯧꯗꯅ ꯃꯥꯅꯕꯅ ꯒꯥꯔꯤꯗ ꯂꯥꯛꯑꯒ ꯑꯩꯈꯣꯏꯗ ꯇꯧꯔ ꯆꯠꯃꯤꯟꯅꯔꯛꯑꯦ ꯌꯥꯝ ꯇꯣꯜꯂꯦꯗ ꯄꯨꯟꯁꯤꯁꯦ
ꯑꯣ ꯅꯁꯨ ꯃ ꯃꯥꯏ ꯂꯥꯛꯁꯅꯤ ꯃꯇꯝ ꯌꯧꯗ ꯇꯧꯅꯤ ꯍꯧꯖꯤꯛ ꯋꯥꯏꯗꯨ
ꯀꯩꯅꯣꯒꯤ ꯊꯥꯔꯇꯣ ꯅꯤꯡꯁꯤꯡꯉꯛꯑꯦ ꯅꯪꯄꯥꯥꯠꯇꯣꯥꯏꯃ ꯆꯆꯥꯝ ꯄꯛꯥꯏꯏ ꯐꯝꯗꯕꯥ ꯇꯕꯗꯣ
ꯑꯣ ꯅꯨꯄꯥꯗꯨꯅ ꯂꯩꯇꯕꯗꯨꯗꯤ ꯃꯥꯅ ꯎꯗꯕ ꯑꯗꯨꯗꯁꯤꯅ ꯍꯥꯏ ꯁꯣꯟꯕ ꯑꯃ ꯉꯁꯤ ꯉꯁꯥꯏ ꯃꯥꯏꯊꯦꯟ ꯀꯃꯦ ꯑꯗꯨꯗꯒꯤ ꯄꯥꯄꯣꯔ ꯍꯧꯖꯤꯜꯂꯦ ꯑꯗꯒꯤ ꯃꯑꯣꯡ ꯎꯠꯄꯗ ꯑꯩꯈꯣꯏꯒꯤ ꯀꯩꯀꯥ ꯈꯔ ꯊꯛꯆꯜꯂꯒ ꯏꯔꯣꯝꯝꯕ ꯀꯩꯀꯥ ꯃꯥꯜꯍꯜꯂꯒ ꯑꯗꯨꯝ ꯆ ꯆꯥꯔꯦ ꯃꯁꯤ ꯅꯣꯡꯃꯒꯤ ꯁꯃꯥꯏꯅꯜꯂꯤ ꯁꯤꯣꯏ
ꯊꯕꯛ ꯇꯧꯔꯤꯔꯣ ꯀꯩꯗꯧꯔꯤꯅꯣ ꯍꯧꯖꯤꯛꯅ
ꯊꯕꯛ ꯇꯧꯋ ꯑꯆꯥꯄ ꯍꯥꯜꯂꯤ ꯑꯃꯝ ꯃꯤꯅ ꯇꯥꯏꯌꯦ ꯑꯃꯨꯛ ꯀꯟꯅ
ꯍꯧꯗꯤ ꯍꯧꯗ꯭ꯔꯕꯣ
ꯍꯧꯕ꯭ꯔ ꯂꯣꯏꯗ ꯉꯥꯏꯗꯤ ꯍꯧꯖꯤꯛꯇ ꯀꯀꯥꯅ
ꯗꯤꯖꯥꯏꯟ ꯀꯌꯥ ꯑꯣꯏꯔꯤꯅꯣ
ꯗ꯭ꯔꯖꯟꯁ ꯀꯌꯥ ꯍꯥꯏꯗꯣꯏꯅ ꯃꯁꯤꯡꯗꯤ ꯊꯤꯗ꯭ꯔꯤ ꯑꯇꯥꯏꯕ ꯂꯣꯏꯗ꯭ꯔꯤꯕꯅꯤꯅꯀꯣ ꯍꯥꯏ ꯁꯅꯤ ꯗꯖꯟ ꯀꯣꯝꯄꯥꯛ ꯑꯅꯤꯔꯛꯇ ꯇꯣꯠꯂꯦ ꯗꯖꯟ ꯅꯤꯐꯨꯃꯨꯛ ꯈꯔ ꯍꯦꯟꯒꯗꯕꯗꯤ ꯃꯥꯗꯤ ꯌꯥꯝ ꯌꯥꯝꯃꯤ ꯄꯣꯠꯁꯦ ꯐꯝ ꯐꯝꯗꯨ ꯍꯨꯃꯥꯡ ꯑꯣꯔꯔꯣ ꯇꯥꯏꯔꯤꯕꯕꯨꯣ
ꯑꯗꯨꯗꯤ ꯅꯣꯡ ꯇꯥꯔꯦ ꯍꯥꯏꯔꯁꯨ ꯈꯔ ꯏꯪꯊꯕ ꯈꯣꯠꯊꯕ ꯇꯧꯕꯗꯣ ꯀꯩꯝꯇ ꯇꯧꯗꯦꯕ ꯑꯗꯨꯝ ꯁꯥꯔꯒ ꯑꯃꯝ ꯆꯥꯛꯅꯅ ꯂꯩꯕ ꯑꯗꯨꯃꯥꯏꯅ
ꯎꯝ ꯎ ꯆꯥꯛꯁ ꯀꯥ ꯃꯅꯨꯡꯁꯤꯛꯇꯒ ꯈꯔ ꯈꯔ ꯎꯝꯃꯦ
ꯑꯗꯨꯣ ꯅꯣꯡ ꯇꯥꯕꯅꯤꯅ ꯊꯕꯛ ꯏꯪꯈꯥꯡꯁꯨ ꯊꯨꯕ ꯃꯤꯗꯤ ꯂꯥꯛꯇ꯭ꯔꯕ ꯀꯃꯥꯏꯅ ꯇꯧꯒꯦ
ꯂꯥꯛꯑꯦ ꯅꯣꯡ ꯇꯥꯕꯗꯤ ꯉꯁꯥꯏꯅ ꯍꯥꯡꯈ꯭ꯔꯦꯕꯀꯣ ꯅꯣꯡ ꯇꯥꯈꯤꯕꯒꯤ ꯏꯁꯤꯡꯗꯣ ꯊꯨꯝꯖꯤꯜꯂꯒ ꯉꯁꯥꯏꯒꯤ ꯃꯣꯏꯒꯤ ꯑꯩꯈꯣꯏꯒꯤ ꯒ꯭ꯔꯦꯠ ꯕꯦꯝ ꯂꯥꯛꯄꯒꯤ ꯖꯒꯥꯗꯣ ꯏꯁꯤꯡꯗꯣꯏ ꯊꯨꯝꯖꯤꯜꯂꯦꯕ ꯂꯩꯕꯥꯛ ꯇꯧꯊꯣꯛꯄꯅꯤꯅ ꯑꯗꯨꯒꯤ ꯏꯁꯤꯡ ꯊꯨꯝꯕ ꯃꯌꯥꯝꯗꯣ ꯑꯃꯨꯛ ꯈꯨꯠꯅ ꯑꯩꯅ ꯐꯅꯌꯥꯝ ꯁꯤꯠꯂꯝꯃꯝꯃꯦ ꯠꯄ ꯑꯗꯨ ꯉꯝꯗ꯭ꯔꯕ ꯑꯗꯒꯤꯗꯤ ꯇꯨꯂꯨ ꯄꯥꯜꯂꯒ ꯁꯤꯠꯂꯁꯦꯅ ꯇꯨꯂꯨ ꯄꯥꯜꯂꯒ ꯁꯤꯠꯂꯦ ꯑꯁꯤꯅꯆꯤꯟ ꯂꯣꯏꯗꯤ ꯂꯣꯏꯔꯦ ꯁꯤꯠꯄ ꯃꯣꯏ ꯍꯧꯖꯤꯛ ꯌꯣꯠ ꯀꯩꯀꯥ ꯊꯦꯛꯑꯒ ꯊꯥꯗꯅꯕ ꯇꯧꯔꯤ
ꯊꯥꯗꯔꯒ ꯑꯃꯨꯛ ꯕꯤꯂꯥꯃꯥꯇꯤ ꯀꯩꯀꯩ ꯇꯣꯠꯂꯒ ꯍꯥꯏꯖꯗꯣꯏꯔꯦ ꯑꯗꯨꯗꯤ
ꯍꯥꯏꯖꯤꯟꯗꯣꯏꯅꯦ ꯑꯃꯨꯛ ꯎ ꯅꯪꯒꯤꯗꯣ ꯈꯪꯗꯦ ꯑꯗꯨꯕꯨꯗꯤ ꯀꯩꯁꯨ ꯇꯧꯔꯣꯏꯗ ꯃꯣꯏꯅ ꯍꯦꯟꯅ ꯈꯪꯈꯤꯕꯅꯤ ꯀꯩꯅꯣ
ꯍꯣꯏꯗꯅꯦ ꯑꯗꯨ ꯅꯣꯡ ꯇꯥꯔꯗꯤ ꯑꯃꯨꯛ ꯍꯥꯏꯗꯤ ꯃꯥꯒꯤ ꯀꯟꯁꯤꯟꯕ ꯈꯣꯠꯄꯗꯨ ꯀꯜꯂꯤ ꯀꯟꯗꯦ ꯇꯧꯕ ꯂꯩꯅ
ꯑ ꯀꯩꯅꯣ ꯇꯧꯗꯣꯏꯔꯒꯅꯤ ꯉꯁꯤꯁꯦ ꯍꯩꯒꯗꯕꯗꯤ ꯃꯥꯟꯗꯦ ꯃꯣꯏꯒꯤ ꯌꯣꯠ ꯀꯩꯀꯥꯗꯣ ꯍꯥꯟꯅ ꯍꯧꯖꯤꯛ ꯍꯥꯞꯄꯤꯕ ꯎ ꯁꯦ ꯍꯩꯒꯗꯕꯗꯤ ꯃꯥꯟꯗꯦ ꯃꯣꯏ ꯍꯩꯕꯁꯤꯗꯤ ꯃꯣꯏꯒꯤ ꯅꯣꯡ ꯆꯤꯡꯒꯤ ꯐꯤꯕꯝ ꯀꯩꯀꯥ ꯌꯦꯡꯉꯒ ꯇꯧꯒꯗꯕ ꯄꯣꯠꯅꯦꯕ ꯑꯣ ꯍꯧꯖꯤꯛ ꯌꯣꯠ ꯌꯥꯝꯡ ꯀꯥꯟ ꯂꯦꯡꯉꯤ
ꯑꯗꯨ ꯑꯗꯨꯗꯤ ꯊꯉ ꯊꯦꯡꯉꯕꯅꯤꯅ ꯂꯣꯏꯕ ꯉꯝꯗ ꯑꯣꯗꯤ ꯃꯥꯟꯁꯦ ꯃꯥꯟꯦꯇꯀꯣ
ꯎꯝ ꯃꯁꯤ ꯁꯤꯗꯤ ꯋꯥꯔꯤꯔꯔꯕ
ꯍ ꯁ ꯊꯥꯔꯒꯅꯦ ꯑꯗꯩ ꯀꯩꯅꯣ ꯌꯥꯝ ꯀꯦꯗ꯭ꯔꯁꯨ ꯑꯗꯨꯝ ꯃꯥꯏ ꯌꯨꯝ ꯑꯃꯒꯤ ꯂꯩꯐꯝ ꯊꯣꯛꯄ ꯑꯗ ꯑꯗꯨ ꯂꯩꯔꯗꯤ ꯅꯣꯡ ꯆꯤꯡ ꯆꯥꯎꯕ ꯈꯣꯠꯄ ꯀꯩꯗꯧꯕ ꯑꯗꯨꯝ
ꯑꯩꯈꯣꯏꯁꯨ ꯑꯗꯨꯒꯤ ꯃꯥꯅꯦ ꯑꯩꯈꯣꯏꯁꯨ ꯑꯗꯨꯇꯪ ꯈꯜꯂꯕꯅꯤ ꯌꯥꯝ ꯍꯦꯟꯅ
ꯑꯗꯒꯤ ꯑꯇꯣꯞꯄ ꯀꯩꯀꯩ ꯁꯥꯗ꯭ꯔꯁꯨ ꯇꯣꯏꯂꯦꯠ ꯀꯧꯝꯕ ꯕꯠꯔꯨꯝꯒꯨꯝꯕꯗꯣ ꯐꯖꯅ ꯁꯥꯕꯤꯈ꯭ꯔ ꯂꯣꯏꯔꯦꯕ ꯑꯇꯩꯗꯗꯤ ꯑꯗꯨꯗꯤ ꯃꯥꯏ ꯃꯥꯒꯤ ꯍꯌꯦꯡ ꯊꯕꯛ ꯊꯣꯛꯑꯝꯗꯥꯏꯗ ꯇꯧꯗ ꯌꯥꯗꯕ ꯃꯇꯝꯗ ꯇꯧꯔ ꯂꯣꯏꯔꯦ ꯅꯠꯇ꯭ꯔꯥ ꯀꯦꯕ ꯈꯣꯠꯄꯗꯨꯗꯤ ꯑꯗ ꯎꯝ
ꯑꯗꯨꯅꯤꯔꯪ ꯎꯝ ꯍꯥꯏꯔꯣ
ꯀꯀꯥ ꯍ ꯑꯣꯏꯅ ꯂꯩꯗ ꯃꯉꯥꯏꯔꯦ ꯅꯠꯇ꯭ꯔꯥ ꯃꯣꯏ ꯃꯅꯤꯡꯒꯤ ꯄꯣꯠ ꯊꯧꯕ ꯈꯣꯠꯄ ꯊꯗꯣ ꯑꯗꯨꯃꯥꯏꯅ ꯂꯩꯐꯝ ꯊꯣꯛꯄ ꯐꯖꯅ ꯃꯤ ꯑꯃꯒꯤ ꯂꯩꯐꯝ ꯑꯃꯗꯤ ꯍꯣꯏ ꯁꯥꯔꯤꯀꯥꯟꯗ ꯑꯇꯩ ꯀꯨꯏꯅ ꯁꯤꯖꯤꯟꯅꯕ ꯌꯥꯕ ꯑꯩꯈꯣꯏꯒꯤ ꯇꯣꯏꯂꯦꯠ ꯄꯥꯠꯨꯝ ꯀꯩ ꯐꯖ ꯁꯥꯕꯤꯔ ꯂꯣꯏꯦꯕ ꯑꯇꯩꯒꯩꯗꯤ ꯉ ꯉꯝꯃꯀꯥꯟꯗ ꯇꯧꯕ ꯌꯥꯏ ꯍꯥꯏꯗꯤ ꯇꯕ ꯕ ꯌꯥꯗꯦ ꯊꯕꯛ ꯊꯣꯛꯇꯣꯔꯦ ꯍꯥꯏꯕ ꯄꯣꯠꯁꯨ ꯅꯠꯇꯦꯗꯅꯀꯣ
ꯃꯥꯅꯦ ꯑꯗꯨꯅ ꯍꯌꯦꯡ ꯉꯝꯃꯀꯥꯟꯗ ꯃꯊꯣꯟ ꯂꯣꯟꯒꯦꯔꯥ ꯑꯃ ꯇꯧꯒꯦꯔꯥ ꯑꯗꯨꯒꯤ ꯌꯥꯅꯅꯕꯒꯤꯗꯤ ꯂꯣꯏ ꯍꯥꯞꯄꯦꯗꯅ ꯌꯣꯠꯁꯤꯗ ꯑꯗꯨꯗ ꯍꯌꯦꯡ ꯄꯩꯁꯥꯒ ꯅꯨꯡꯁꯥ ꯀꯣꯛꯑ ꯀꯥꯟꯗ ꯑꯃꯨꯛ ꯃꯌꯥꯝ ꯑꯃꯨ ꯁꯥꯕ ꯌꯥꯏꯗ ꯃꯁꯥ ꯃꯈꯥꯒꯤ ꯐꯥꯎꯟꯗꯦꯁꯟꯁꯤ ꯃꯥꯒꯤ ꯍꯧꯔꯛꯄꯁꯤꯕꯨ ꯐꯖꯅ ꯑꯃꯨꯛ ꯁꯦꯝꯕꯤꯈ꯭ꯔꯗꯤ ꯀꯣꯟꯅ ꯀꯣꯟꯅꯒꯤꯗꯤ ꯑꯔꯥꯏꯕ ꯄꯣꯠꯅꯦ ꯍꯥꯏꯕ ꯑꯗꯨ ꯍꯧꯖꯤꯛ ꯍꯧꯖꯤꯛꯀꯤ ꯌꯥꯅ ꯌꯥꯅꯕ ꯄꯥꯛꯅ ꯁꯥꯟꯅꯕ ꯇꯧꯔꯤꯅꯤ ꯑ ꯃꯈꯥꯒꯤ ꯀꯥꯗꯗꯤ ꯌꯥꯝꯗꯤ ꯌꯥꯝꯃꯔ‌ꯣꯏ ꯌꯥꯝꯗꯤ ꯌꯥꯝꯃꯣꯏ ꯍꯥꯏꯕꯗꯤ ꯀꯥ ꯑꯃ ꯑꯅꯤ ꯑꯗꯨꯃꯥꯏꯅ ꯑꯣꯏꯔꯅꯦꯕ ꯃꯥꯡꯒꯣꯟꯒꯤ ꯑꯆꯧꯕ ꯑꯃ ꯂꯧꯈ꯭ꯔꯅꯤ ꯏꯁꯇꯤꯌꯥꯔ ꯀꯥꯐꯝꯒꯤ ꯃꯇꯝ ꯃꯐꯝ ꯑꯃ ꯃꯥꯡꯈ꯭ꯔꯅꯤ ꯀꯩꯔꯥꯛ ꯀꯥꯐꯝꯒꯤ ꯑꯗꯨ ꯀꯥꯁꯤꯀꯣ ꯂꯥꯏꯅꯤꯟꯙꯧꯒꯤ ꯀꯥ ꯑꯃ ꯂꯩꯈ꯭ꯔꯅꯤ ꯀꯥ ꯑꯃ ꯑꯅꯤ ꯀꯥ ꯑꯅꯤ ꯑꯣꯏ ꯑꯗꯨꯁꯨ ꯑꯗꯨꯝ ꯆꯥꯎꯕꯗꯤ ꯆꯥꯎꯅꯤꯗ ꯃꯊꯛꯇꯗꯤ ꯄꯨꯍꯥꯡ ꯍꯥꯡꯉꯅꯤ ꯃꯊꯛꯇꯗꯤ ꯐꯣꯔꯦꯟꯕꯥꯟꯗꯨꯗ ꯑꯗꯨꯒꯤ ꯌꯨꯝꯗꯨꯒꯤ ꯑꯃꯨꯛ ꯃꯅꯤꯡ ꯑꯗꯨꯛ ꯁꯝꯅꯔꯒ ꯑꯃꯨꯛ ꯁꯥꯛꯀꯗꯣꯏꯅꯦ ꯑꯗꯨꯒꯤ ꯃꯈꯣꯡ ꯑꯃ ꯊꯥꯗꯔꯛꯀꯗ‌ꯣꯏꯅ‌ꯦꯕ ꯑꯗꯨꯅ ꯎꯝ ꯐꯪꯗꯕ ꯍꯥꯏ ꯍꯥꯏꯁꯦ ꯐꯨꯠꯅꯦ ꯐꯨꯠ ꯐꯨꯠ ꯇꯔꯨꯛ ꯃꯨꯛꯇꯤ ꯐꯪꯉꯥꯡꯒꯅꯤ ꯃꯁꯤ ꯁꯤ ꯂꯩꯁꯦ ꯑꯩꯈꯣꯏꯒꯤ ꯃꯥꯡꯒꯣꯟꯒꯤ ꯀꯩꯔꯛ ꯀꯔꯛ ꯀꯩꯅꯣꯗꯣ ꯏꯁꯇꯤꯌꯥꯔꯗꯣ ꯑꯗꯨꯒꯤ ꯃꯆꯤꯟ ꯄꯣꯛꯅꯦꯕ ꯐꯪꯗꯣꯏꯁꯦ ꯑꯗꯨꯗ ꯑꯗꯨꯝ ꯄꯥꯛꯏ ꯌꯥꯝꯅ ꯁꯤꯁꯤꯒ ꯑꯃꯨꯛ ꯄꯥꯛꯊꯣꯔꯛꯑꯒꯗꯤ ꯍꯌꯦꯡ ꯌꯨꯝꯁꯦ ꯃꯊꯛꯇꯗꯤ ꯈꯨꯄꯥꯛ ꯑꯃ ꯇꯧꯗꯣꯏꯅꯦ ꯃꯊꯛꯇꯗꯤ ꯂꯩꯕꯤꯅꯕ ꯃꯤ ꯂꯩꯔꯣꯏ
ꯍꯣꯏ ꯉꯝꯖꯔꯒꯗꯤꯀꯣ ꯃꯊꯛ ꯍꯥꯏꯗꯤ ꯃꯈꯥꯗ ꯃꯈꯥ ꯑꯣꯏꯒꯦꯅꯀꯣ ꯑꯗꯩ ꯃꯊꯛ ꯑꯃꯒꯗꯪ ꯑꯗꯨꯃꯥꯏꯅ ꯊꯥꯒꯠ
ꯎꯝ ꯑꯩꯈꯣꯏꯒꯤ ꯁꯤꯕꯨꯗꯤ ꯏꯀꯣꯟ ꯀꯣꯟꯅꯩꯗ ꯃꯊꯞ ꯑꯃ ꯍꯥꯞꯈꯤꯕꯗ ꯏꯔꯦꯝ ꯂꯦꯝꯃꯦ ꯍꯥꯏꯕ
ꯍꯣꯏ ꯃꯊꯛ ꯑꯃ ꯑꯗꯩ ꯀꯩꯝꯇ ꯑꯩꯅ ꯍꯥꯏꯁꯤꯅꯦ ꯄ꯭ꯔꯣꯁꯇ ꯇꯧꯅ ꯈꯣꯠꯇꯅ ꯇꯧꯗ ꯇꯥꯔꯒꯁꯨ ꯑꯗꯨꯝ ꯂꯩꯐꯝ ꯊꯣꯛꯄ ꯑꯃꯒꯤꯀꯣ ꯃꯩꯁꯤꯡ ꯈꯔ ꯃꯩ ꯀꯩꯀꯩ ꯈꯔ ꯊꯥꯜꯂ ꯈꯣꯠꯂꯒ ꯑꯗꯨꯝ ꯂꯩꯕꯗ ꯌꯥꯝ ꯐꯖꯗ‌ꯣꯕ ꯄꯣꯠꯅꯦꯕ ꯔꯪ ꯅꯨꯡ ꯁꯪꯗ꯭ꯔꯁꯨ ꯍꯥꯏꯗꯤ ꯆꯦꯛ ꯀꯥꯔꯅꯤꯗꯤ ꯀꯩꯅꯣ ꯇꯧꯁꯤꯟꯗꯣ
ꯑꯗꯨꯅꯦ ꯑꯩꯈꯣꯏꯁꯨ ꯈꯜꯂꯤꯁꯦ ꯊꯣꯡ ꯊꯣꯡꯅꯥꯎꯗ ꯄꯥꯟꯈ꯭ꯔꯒ ꯑꯇꯩ ꯑꯇꯩꯗꯤ ꯁꯪꯕ ꯈꯣꯠꯄ ꯃꯆꯨ ꯃꯃꯦꯟ ꯀꯩꯀꯥꯗꯨꯗꯤ ꯀꯣꯟꯅ ꯇꯧꯕ ꯌꯥꯕ ꯄꯣꯠ ꯉꯥꯛꯇꯅꯤ ꯐꯖꯍꯟꯕꯗꯨꯗꯤ ꯀꯣꯟꯅ ꯈꯣꯠꯄ ꯇꯧꯔ ꯂꯣꯏꯔꯦꯅ ꯍꯥꯟꯅꯒꯤ ꯍꯧꯖꯤꯛ ꯆꯤꯡ ꯅꯨꯡꯁꯤꯡ ꯇꯥꯔꯛꯑꯀꯥꯟꯗ ꯅꯣꯡ ꯆꯤꯡ ꯇꯨꯔꯛꯑꯒ ꯆꯥꯔꯛꯑ ꯇꯥꯔꯛꯄ ꯃꯇꯝꯗ ꯅꯨꯡꯉꯥꯏꯇ꯭ꯔꯤꯁꯦ ꯁꯤꯒꯤꯁꯦ ꯑꯝꯇ ꯍꯥꯟꯅ ꯐꯍꯜꯂꯒ ꯀꯦꯕ ꯉꯧꯕ ꯍꯥꯏꯗꯤ ꯀꯣꯟꯅ ꯇꯧꯕ ꯌꯥꯕ ꯄꯣꯠꯅꯤꯗꯅ
ꯃꯥꯅꯤ ꯃꯥꯅꯤ ꯍꯣꯏ ꯑꯗꯨꯗꯤ ꯑꯝꯇ ꯊꯝꯈꯤꯒ‌ꯦꯀꯣ